ꯍꯂꯣ ꯐꯤꯁꯔꯤꯒꯅꯦꯌꯦ
ꯑꯄꯥ ꯎꯏꯌꯦꯦ
ꯀꯗꯥ ꯏꯗꯤꯒ ꯁꯑ
ꯌꯥꯝ ꯁꯥꯏꯌꯦ ꯉꯁꯤꯁꯦ
ꯑꯣ
ꯆꯛꯁꯔꯕꯨꯣ
ꯆꯥꯈꯦ ꯅꯈꯣꯏꯗꯤ
ꯁꯔꯦ
ꯀꯩ ꯁꯥꯥꯡꯉ ꯀꯔꯤ ꯃꯊꯊꯧ ꯆꯥꯕ꯭ꯔꯣ
ꯌꯦ ꯆꯌꯦ ꯑꯗꯨꯗꯒꯤ
ꯈꯨꯣꯏꯗꯦ ꯁꯣꯏꯕꯨꯡꯒꯥ ꯃꯠꯇꯦ
ꯍꯥꯎꯅꯦ ꯑ ꯅꯥꯟ ꯊ ꯅꯪ ꯅꯪ ꯊꯣꯡꯕ ꯍꯔꯣ
ꯅꯠꯇ
ꯑꯂ
ꯈꯣꯏꯗꯦ ꯍꯣꯁꯇꯦꯜꯗ ꯂꯩꯕꯒꯤ
ꯑ ꯃꯁꯤꯁꯤꯈꯔꯗꯀ
ꯃꯠꯇꯗꯨ ꯌꯥꯗꯦ
ꯈꯨꯖꯎꯗꯤ ꯃꯩꯁꯔꯤ
ꯑꯁ ꯌꯥꯔꯦ
ꯑꯁ ꯁꯤꯡꯦ ꯍꯥꯏꯌ ꯀꯩꯅ ꯌꯥꯔꯦ ꯍꯥꯏ ꯁꯤꯗꯤ ꯂ ꯀꯠꯒꯂ ꯏꯗ꯭ꯔꯦ ꯇꯁꯦ
ꯀꯩꯅꯣ ꯅꯪꯅ ꯁꯨꯃꯥꯏꯅ ꯍꯥꯏꯗꯨꯁ
ꯑꯅ ꯅ ꯈꯖ ꯇ ꯍꯧꯖꯦ
ꯑꯠꯆꯥꯠ ꯌꯥꯔꯦ
ꯅꯪ ꯅꯔꯛꯄ ꯀꯥꯟꯗ ꯇꯦꯝꯄꯜꯒ ꯂꯩꯕ꯭ꯔꯅꯦ
ꯍꯥꯥ
ꯇꯦꯝꯄꯜ ꯂꯩꯕ꯭ꯔꯣ
ꯀꯅꯥ
ꯅꯪ
ꯀꯔꯤ ꯃꯇꯝꯗ
ꯚꯝꯄꯥꯎ ꯂꯩꯔ ꯍꯥꯏꯕꯅꯦꯗ
ꯗꯤꯡꯇꯜ
ꯍꯣꯏ
ꯂꯩꯇꯦ ꯂꯩ ꯂꯩꯕ ꯃꯥꯅꯕ꯭ꯔꯣ
ꯎꯝ ꯑ ꯂꯩꯌ‌ꯦ ꯍꯥꯏꯔꯦ ꯋꯥ ꯋꯥ ꯋꯥꯔꯤ ꯑꯃ ꯑꯥ ꯂꯤꯕꯤꯒꯦꯅ ꯍꯥꯏ ꯁꯨꯝ ꯍꯪ ꯍꯪꯕꯅꯦꯗ
ꯈꯔ ꯂꯩꯌ‌ꯦ ꯍꯧꯖꯤꯛꯗꯤ ꯍꯥꯏꯌ‌ꯣ
ꯗꯨꯒꯤ ꯋꯥꯔꯤ ꯍꯥꯏꯌ‌ꯣ ꯀꯔꯤ ꯍꯥꯏꯒ‌ꯦ ꯇꯧ꯭ꯕꯔꯣ
ꯍꯥꯏꯌꯨꯔ‌ꯣ ꯇꯥꯟꯅꯤꯡꯕꯔ‌ꯣ
ꯍꯣꯏ
ꯍ‌ꯣꯔꯦꯟ ꯋꯥꯏ ꯑꯩꯈ‌ꯣꯏ ꯑꯈ‌ꯣꯏ ꯑꯅꯤ ꯑꯩꯈꯣꯏ ꯑꯅꯤ ꯊꯦꯡꯅ ꯑꯝ ꯍꯌꯦꯡ ꯍꯌꯦꯡꯋꯥꯏꯀꯣ
ꯎꯝ
ꯊꯦꯡꯅꯕ ꯀꯥꯟꯗ ꯑꯥ ꯗꯦꯠ ꯆꯠꯇ‌ꯣꯏꯅꯦꯕ ꯑꯗꯨꯒ ꯗꯦꯠ ꯆꯠꯇꯣꯏꯅꯦꯕ ꯑꯗꯨꯒ ꯀꯣ
ꯑꯣ
ꯑꯗꯣ ꯑꯣ ꯑꯣ ꯑꯣ ꯐꯝꯔꯒ ꯀꯩ ꯍꯥꯏꯗꯣꯏꯅꯣ ꯑ‌ꯣ
ꯅꯪꯅ ꯑꯩꯉꯣꯟꯗ ꯌ‌ꯦꯡꯂꯒ
ꯏꯁꯩ ꯁꯛꯄ ꯌꯥꯕ꯭ꯔꯥ
ꯍꯣꯏ ꯑꯩꯉꯣꯟꯗ ꯌꯦꯡꯉꯒꯀꯣ ꯑꯥꯏ
ꯑꯩ
ꯑꯗꯣ ꯑꯩ ꯌꯥꯝ ꯉꯥꯎꯕꯣꯏ ꯍꯥꯏꯕꯅꯤꯗ ꯏꯁꯩ ꯁꯛꯑꯣꯅꯦ ꯇꯥꯒꯦꯅꯦ
ꯍꯦꯟꯃꯜꯂ‌ꯦꯀ‌ꯣ
ꯇꯥꯒ‌ꯦꯕ
ꯏꯁ ꯍꯩꯇ‌ꯦ
ꯄꯦꯟꯅ ꯇꯥꯒꯦ
ꯍꯩꯇꯦ ꯑꯩꯈꯣꯏꯗꯤ
ꯇ‌ꯦꯜꯗꯅꯣ ꯂꯩꯔꯤꯁꯦ ꯅꯣꯏꯕꯨ
ꯍꯥꯥ
ꯀꯩ ꯍ‌ꯣꯁꯇꯦꯜꯅ‌ꯣ
ꯑꯦ ꯍꯥꯏꯕꯤꯔꯣꯏ ꯍꯥꯏꯕꯤ ꯍꯥꯏꯔꯗꯤ ꯅꯪ ꯅ ꯂꯛꯀꯅꯤꯅ ꯀꯤꯌꯦ
ꯑꯩ ꯌꯥꯝ ꯁꯥꯏꯌꯦ
ꯌꯥꯝ ꯁꯥꯏꯌꯦ ꯑꯩ ꯅꯣꯡꯅ
ꯊꯕꯛ ꯁꯨꯝ ꯆꯠ ꯇꯜꯂꯦ ꯅꯨꯡꯁꯥ ꯌꯥꯝ ꯁꯥꯕꯒꯤ ꯇꯨꯝꯔꯒ ꯂꯩ ꯃꯩ ꯁꯨ ꯂꯥꯛꯇ‌ꯦ
ꯑꯣ ꯃꯩ ꯂꯥꯛꯇꯕ꯭ꯔꯣ
ꯍꯣꯏ
ꯑꯩꯈꯣꯏꯅꯦ ꯑꯩꯈꯣꯏꯒꯤ ꯂꯥꯏꯕꯦꯜ ꯂꯣꯏꯈ꯭ꯔꯕ꯭ꯔꯅ ꯈꯪꯂꯒ ꯂꯩꯕꯅꯦꯍꯦ
ꯑꯣ
ꯑꯣ ꯑꯦ ꯎ
ꯇꯛꯕꯤꯔꯔꯅ
ꯪ ꯅꯪꯅ ꯁꯛꯄꯤꯌꯣ ꯇꯥꯅꯤꯡꯉꯦ ꯈꯣꯏꯗꯤ ꯍꯥꯏꯩꯇ ꯈꯗꯤ ꯍꯥꯏꯩꯇ
ꯑꯩꯗꯤ ꯍꯩ ꯍꯅ ꯑꯩꯗꯤ
ꯑꯗꯨꯒꯤ ꯁꯛꯑ ꯍꯥꯏꯩꯕꯅꯤ ꯀꯔꯤꯔꯣ ꯁꯛ
ꯀ ꯀ ꯀꯩꯁꯩꯁꯄꯤꯤꯣ
ꯑꯗꯨꯝ ꯅꯪ ꯆꯛꯅꯤꯡꯕ ꯑ
ꯑꯥ ꯈꯪꯒꯩꯗꯣꯉꯀꯣ ꯎꯝ ꯎꯝ ꯎꯝ ꯐꯤꯂꯤꯛꯁ ꯌꯨꯅꯝꯒꯤ ꯑꯗꯣ ꯀꯔꯤ ꯍꯥꯏꯗꯩꯅ ꯅꯨꯡꯁꯤꯔꯣꯏꯗꯕꯨ ꯅꯪꯕꯨ ꯀꯔꯤꯒꯤ ꯅꯨꯡꯁꯤꯕ ꯈꯪꯕ꯭ꯔꯣꯗꯣ ꯏꯁꯩꯗꯣ ꯑꯥ ꯍꯜꯂꯣ ꯇꯥꯕꯣ ꯍꯥ ꯇꯥꯔꯕ꯭ꯔꯣ